ꯑꯕꯣ
ꯇꯥꯔꯦ
ꯀꯩꯗꯧꯕꯤꯔꯤꯒꯦ ꯃꯦꯗꯥꯕꯨꯣ
ꯑꯩꯔꯣ ꯑꯩ ꯃꯊꯥ ꯁꯥꯔꯤ
ꯀꯔꯤ ꯃꯊꯥꯅꯣ ꯃꯕꯦꯗꯥ ꯃꯊꯥꯗ ꯁꯥꯠꯂꯦ
ꯃꯊꯥꯁꯦ ꯌꯥꯝꯃꯦꯅꯦ ꯅꯪꯕꯨ ꯌꯥꯝ ꯌꯥꯈ꯭ꯔꯦ
ꯅꯃꯟꯗꯅ ꯀꯀ ꯉꯕꯅꯤꯔ ꯍꯥꯏꯔꯣ
ꯍꯣꯏꯔꯦ ꯉꯥꯎꯔꯦ ꯀꯣꯏꯕ ꯌꯥꯝ ꯆꯠꯅꯤꯡꯉꯤꯀꯣ ꯀꯣꯏꯕ ꯑꯦ ꯑꯗꯨ ꯍꯥꯏꯔꯒ ꯑꯩ ꯀꯩꯅꯣꯝ ꯍꯥꯏꯒꯦ ꯇꯧꯕꯅꯦ ꯎꯝ ꯎꯝ ꯀꯩꯅꯣꯗꯅꯦ ꯀꯥꯡ ꯌꯧꯗ꯭ꯔꯤꯀꯥꯟꯗꯅꯦ ꯀꯤꯌꯣꯝ ꯆꯥꯞ ꯆꯠꯂꯨꯁꯦ
ꯆꯂꯣꯆꯦ
ꯀꯤꯌꯣꯝ ꯆꯥꯕ ꯆꯠꯂꯨꯁꯦ ꯀꯤꯌꯣꯝꯅꯦ ꯈꯦꯇ꯭ꯔꯤꯅꯤ ꯄꯨꯔꯀꯥꯟꯗ ꯑꯥ ꯃꯃꯥꯡꯉꯣꯝꯒꯤꯗ ꯑꯥ ꯗꯣ ꯈꯪꯕ꯭ꯔꯥ ꯑꯗꯨ ꯂꯝꯕꯤ ꯈꯪꯕ꯭ꯔꯅ
ꯀꯔꯝꯕ ꯑꯥ ꯀꯔꯝꯕ
ꯃꯃꯥꯡꯗ ꯂꯩꯕ ꯂꯝ ꯑꯗꯣ ꯃꯃꯥꯡꯗ ꯀꯣꯏꯐꯝ ꯀꯔꯤ ꯂꯩ
ꯃꯃꯥꯡ ꯍꯥꯏꯗꯤ ꯀꯔꯝꯕ ꯑꯃ ꯁꯤꯗꯤ ꯑꯩꯈꯣꯏ ꯂꯩꯔꯤꯁꯤ ꯃꯃꯥꯡꯅꯣ
ꯍꯣꯏ
ꯈꯣꯡꯖꯣꯝꯗꯔꯣ
ꯅꯠꯇꯦ ꯍꯣꯏ ꯈꯣꯡꯖꯣꯝꯗꯧ ꯑꯣꯏꯔꯁꯨ ꯌꯥꯏ ꯑꯗ ꯀꯤꯍꯣꯝ ꯂꯩꯔꯦ ꯀꯤꯍꯣꯝ ꯂꯩꯔꯒꯅꯦ
ꯅꯪꯅ ꯍꯥꯏꯁꯤꯅ ꯀꯥꯏꯂꯦ
ꯑꯩꯅ ꯍꯥꯏꯁꯤꯅ ꯈꯔ ꯂꯥꯞꯄꯦ ꯑꯗꯨꯗꯤ ꯆꯠꯂꯔꯣꯏꯁꯦ ꯑ ꯀꯤꯍꯣꯝ ꯂꯩꯔꯒ ꯃꯤꯉꯥꯏꯁꯤ ꯇꯥꯎ
ꯍꯣꯏ ꯍꯣꯏ ꯇ
ꯀꯅꯥꯅꯣ ꯂꯥꯛꯏꯗ
ꯑꯦ ꯁꯤ ꯂꯦ
ꯀꯅꯥꯅꯣ ꯍꯥꯏꯕ
ꯀꯔꯝꯅꯇꯦ ꯍꯥꯏꯕ ꯍꯥꯏꯔꯛꯑꯣꯕꯅꯦ
ꯁ ꯀꯤꯍꯣꯝꯅꯦ ꯑꯗꯒꯤ ꯈꯦꯇ꯭ꯔꯤꯅꯦ
ꯑꯣ
ꯂꯩꯔꯀꯥꯟꯗ ꯃꯣꯏꯒꯤ ꯐꯝꯐꯝꯗꯨꯗ
ꯑꯆꯥꯄꯣꯠ ꯑꯇꯣꯞꯄꯣ ꯈꯔ ꯂꯩꯔꯤꯁꯦ
ꯌꯥꯏ ꯌꯥꯏ ꯌꯥꯏ ꯍꯥꯏꯕ ꯑꯗꯨ ꯆꯥꯔꯁ ꯍꯥꯏꯕ
ꯆꯥꯔꯁ ꯆꯥꯔꯁꯦ ꯌꯥꯏꯌꯦ ꯑꯥꯗ ꯈꯣꯡꯖ꯭ꯔꯣꯝꯗꯕꯨꯗꯤ ꯑꯩꯈꯣꯏ ꯆꯤꯆꯦ ꯑꯩꯣꯏ ꯈꯪꯅꯕ ꯈꯔ ꯂꯩ ꯍꯥꯏꯕꯗꯣ ꯑꯗꯨꯁꯨ ꯑꯗꯨꯝ ꯊꯦꯡꯅꯔꯒꯕꯨꯗꯤ ꯑꯆꯥꯄ ꯁꯥꯎ ꯈꯣꯠꯂꯨ ꯀꯥꯏꯅ ꯇꯧꯔ ꯍꯥꯏꯅꯤ
ꯑꯗꯨꯝ ꯂꯩꯕ꯭ꯔꯣ ꯃꯣꯏꯗ
ꯂꯩ
ꯃꯅꯨꯡꯗ ꯐꯝꯕ꯭ꯔꯥ
ꯑ ꯃꯅꯨꯡꯗ ꯐꯝꯃꯦ ꯃꯣꯏꯒꯤ ꯀꯝꯃꯨꯅꯤꯇꯤꯗꯣ
ꯎꯝ
ꯑꯗꯨꯗ ꯐꯝꯕꯅꯤ ꯃꯇꯥꯏ ꯈ꯭ꯋꯥꯏ ꯃꯇꯥꯏ ꯁꯣꯨꯝ ꯑꯁꯣꯝ ꯃꯇꯥꯏꯔꯣꯝꯗ ꯐꯝꯕ ꯁꯣꯝ ꯃꯇꯥꯏ ꯅꯠꯇꯕ ꯑꯁꯣꯝ ꯃꯃꯥꯡꯂꯣꯝ ꯃꯇꯥꯏꯔꯣꯝ ꯁꯣꯝ ꯀꯥꯆꯤꯟꯔꯣꯝꯗꯣꯃ ꯇꯨꯔꯦꯜꯒꯨꯝꯕ ꯑꯃ ꯆꯦꯟꯕꯗꯣ ꯑꯗꯨꯗꯨꯒꯤ ꯑ ꯅꯥꯀꯟꯗ ꯃꯣꯏ ꯐꯝꯕꯅꯦ
ꯎꯝ ꯃꯣꯏ ꯑꯗ ꯌꯣꯟꯕ ꯄꯣꯠꯇꯣ ꯇꯥꯡꯉꯤꯅꯦ
ꯇꯥꯡꯉꯤ
ꯃꯣꯏꯁꯦ ꯍꯦꯛꯇ ꯃꯅꯨꯡ ꯆꯪꯉꯒ ꯃꯅꯨꯡ ꯆꯪꯉꯒ ꯌꯣꯜꯂꯕꯅꯦ ꯍꯦꯛꯇ ꯇꯥꯡꯈꯠꯂꯤꯅꯦꯕ ꯅꯠꯇ꯭ꯔꯥ
ꯃꯥꯅꯤ
ꯀꯣꯏꯕ ꯂꯥꯛꯄ ꯃꯤꯅ ꯀꯥꯎꯔꯒ ꯂꯥꯛꯄꯗꯣ ꯃꯣꯏ ꯑꯗꯩ ꯂꯩꯔꯅꯤ ꯑꯗꯨꯝ
ꯑꯗꯨꯗꯩ ꯑꯉꯥꯡꯁꯤꯡꯁꯤꯁꯨ ꯍꯥꯏ ꯑꯩꯅꯪ ꯑꯗꯨꯝ ꯑꯩ ꯐꯝꯕ ꯌꯥꯎꯔꯝꯃꯦꯕꯀꯣ ꯑꯗ ꯑꯗꯨꯝ ꯑꯉꯥꯡꯁꯤꯡꯁꯤꯁꯨ ꯑꯆꯥꯄꯣꯠ ꯆꯥꯅꯤꯡ ꯈꯣꯠꯅꯤꯡꯕ ꯑꯗꯨꯝ ꯎꯕꯁꯤ ꯆꯥꯅꯤꯡꯉꯥꯏ ꯍꯥꯏꯔ ꯉꯥꯡꯅꯤꯡꯉꯥꯏ ꯇꯧꯋꯤꯗꯅ
ꯎꯝ
ꯑꯗꯩ ꯁꯥꯟꯅꯄꯣꯠꯇ ꯑꯣꯏꯔꯁꯨ ꯑꯁ꯭ꯋꯥꯏꯗ ꯌꯣꯟꯕ ꯄꯣꯠ ꯑꯗꯨꯝ ꯐꯪꯉꯤꯅꯦꯕ ꯀꯣ ꯑꯗꯨꯝ ꯍꯥꯏꯗꯤ ꯑꯗꯨꯗ ꯈꯛꯇ ꯐꯪꯕ ꯀꯥꯏꯁꯦ ꯄꯣꯠꯁꯦ ꯂꯩꯇꯦꯕ
ꯎꯝ
ꯑꯦ ꯑꯗꯣ ꯂꯩꯒꯨꯝꯕ ꯃꯣꯏꯅꯒ ꯁꯥꯖꯕꯒꯨꯝꯕ ꯈꯔꯕꯨꯗꯤ ꯑꯗꯨꯝ ꯐꯪꯉꯦꯀꯣ
ꯑꯗꯣ ꯑꯆꯥꯥꯄꯣꯠꯇꯨꯃꯛꯇꯤ ꯇꯥꯡꯍꯟꯅꯤꯡꯗꯦ ꯍꯥꯏꯕ ꯑꯩꯅ ꯍꯥꯏꯗꯤ
ꯀꯁꯨ ꯇꯥꯡꯗꯕ ꯃꯥꯜꯂꯤ ꯑꯩꯈꯣꯏꯅ ꯑꯃꯨꯛ ꯈꯪꯗꯦꯗ ꯑꯩꯈꯣꯏꯗ ꯑꯣꯏꯕꯩꯔ
ꯍꯥꯏꯗꯤ ꯃꯣꯏꯅ ꯀꯩꯅꯣꯗ ꯑꯗꯨꯝ ꯍꯥꯏ ꯊꯥꯔꯤꯕ ꯃꯃꯜꯗꯨꯗ ꯑꯗꯨꯝ ꯌꯣꯜꯍꯟꯅꯤꯡꯉꯦꯕ
ꯑꯣ ꯃꯣꯏꯅꯗꯤ ꯁꯨꯃꯥꯏꯅ ꯇꯧꯕ ꯃꯣꯏꯅ ꯄꯣꯠ ꯂꯧꯕꯁꯦ ꯗꯤ ꯑꯩꯈꯣꯏꯁꯨ ꯇꯥꯍꯟꯅꯤꯡ ꯇꯥꯍꯟꯅꯤꯡꯗꯦꯗꯅ ꯑꯩꯁꯨ ꯑꯗꯣ ꯃꯣꯏ ꯍꯥꯏꯅꯩ ꯅꯦꯕ ꯍꯥꯏꯗꯤ ꯄꯣꯠꯇꯣ ꯂꯦꯖꯒꯨꯝꯕꯗ ꯍꯥꯏꯔꯤꯁꯤ ꯃꯣꯏꯅ ꯀꯨꯟꯗ ꯑꯗꯨꯝ ꯂꯧꯔꯛꯑꯦ ꯍꯥꯏꯌꯦꯕ
ꯎꯝ
ꯀꯣꯅ ꯑꯗꯨꯝ ꯍꯥꯏꯗꯤ ꯃꯣꯏꯗꯤ ꯃꯆꯤꯠ ꯃꯆꯤꯠ ꯕꯣꯛꯁ ꯄꯦꯛꯀꯦꯠ ꯄꯦꯛꯀꯦꯠ ꯕꯣꯔꯥ ꯕꯣꯔꯥ ꯂꯧꯗꯦ ꯍꯥꯏ ꯃꯣꯏꯗꯤ ꯑꯗꯨꯝ ꯀꯩꯁꯨ ꯍꯥꯏꯗꯤ ꯍꯣꯜꯁꯦꯜ ꯗꯨꯀꯥꯟꯒꯨꯝꯕ ꯑꯣꯏꯗꯕꯅꯤꯅ ꯃꯣꯏꯒꯤꯗꯨꯒꯤ ꯅꯥꯀꯟꯗꯒꯤ ꯍꯣꯜ ꯑ ꯑꯆꯥꯄꯣꯠ ꯌꯣꯟꯕ ꯗꯨꯀꯥꯟꯗꯒꯤ ꯂꯧꯔꯛꯇꯣꯏꯅꯦꯕ ꯃꯣꯏꯅ
ꯑꯣ ꯑꯗꯨꯗꯨꯒꯤ ꯃꯣꯏꯁꯨ ꯃꯣꯏ ꯁꯦꯟꯗꯣꯡ ꯆꯥꯕꯅꯦ ꯗꯨꯔꯥ
ꯃꯥꯅꯦ ꯃꯥꯅꯦ ꯑꯗꯨꯅꯦꯕ ꯍꯥꯏꯗꯤ ꯃꯣꯏ ꯁꯣꯝꯗꯅ ꯂꯨꯄꯥ ꯀꯨꯟ ꯀꯨꯟ ꯁꯥꯔꯦ ꯀꯨꯟ ꯀꯨꯟ ꯁꯥꯕꯅꯤꯅ ꯁꯦꯟꯗꯣꯡ ꯑꯃ ꯌꯥꯎꯗ꯭ꯔꯕꯅꯤꯅ ꯀꯨꯟꯃꯉꯥ ꯀꯨꯟꯃꯉꯥ ꯁꯥꯏꯅꯦꯕ ꯁꯣꯝꯅꯥꯀꯟꯗ
ꯎꯝ
ꯃꯊꯥꯡ ꯆꯥꯕ ꯌꯥꯝꯃꯛꯄꯩ ꯄꯩꯁꯥ ꯇꯥꯡꯉꯦ ꯑꯗꯨꯅꯤ
ꯃꯥꯅꯦ ꯃꯥꯅꯦ ꯃꯊꯥꯡ ꯆꯥꯕ ꯌꯥꯝꯃꯛꯄꯒꯤ ꯑꯍꯤ
ꯑꯗꯣꯒꯤꯅꯦ ꯑꯗꯨꯒꯤ
ꯗꯨꯀꯥꯜ ꯑꯣꯏꯅ ꯐꯖꯅ ꯐꯝꯕ ꯅꯠꯇꯕꯅꯤ
ꯎꯝ ꯎꯝ ꯍꯥꯏꯗꯤ ꯃꯊꯥꯡ ꯃꯊꯪ ꯊꯥꯡ ꯂꯧꯅꯔꯑꯦꯗꯅ ꯑꯗꯨꯗꯨꯒꯤ ꯑꯣꯏꯕ ꯍꯥꯏꯇꯥꯔꯦ
ꯆꯠꯂꯨꯁꯦ ꯑꯗꯨꯒ ꯆꯥꯔꯨꯖꯦ ꯑꯗꯣ ꯅꯥꯀꯟ ꯁꯥꯏꯗꯠꯇꯨꯗ
ꯑꯩꯍ ꯃꯣꯏ ꯑꯗꯨꯝ ꯑꯗꯣꯝ ꯁꯥꯏꯠꯀꯤꯗ ꯑꯝ ꯑꯗꯨꯝ ꯑ ꯁꯦꯟꯗ꯭ꯔꯥꯒꯤ ꯇꯥꯏꯞꯇ ꯃꯣꯏꯖꯨ ꯑ ꯂꯧꯕꯕꯨꯛ ꯄꯥꯠꯀꯨꯝꯕ ꯑꯃ ꯂꯩꯕꯅꯦꯕ
ꯂꯩꯔꯦ ꯂꯩꯔꯦ ꯃꯌꯥꯏꯗ ꯂꯩꯕꯅꯦ ꯀꯦꯐꯦ ꯑꯃꯁꯨ ꯂꯩꯔꯝ
ꯃꯣꯏꯒꯤ ꯃꯌꯥꯏꯔꯛ ꯀꯦ ꯐꯤꯔꯦ ꯂꯩꯕꯗꯨꯗꯤ ꯈꯪꯗꯦ ꯁꯨꯝ ꯃꯣꯏꯒꯤ ꯑꯥ ꯑ ꯆꯦꯛꯀꯤ ꯃꯤꯜꯒ ꯇꯧꯅꯔꯒ ꯁꯨꯝ ꯃꯌꯥꯝ ꯑꯃ ꯂꯩꯕꯅꯦꯕ ꯂꯩꯔꯀꯥꯟ ꯑꯗꯨꯝ ꯆꯨꯝ ꯆꯤꯡ ꯂꯥꯛꯑꯒ ꯑꯩꯅ ꯐꯣꯇꯣ ꯊꯥꯒꯠꯄ ꯑꯃ ꯁꯤꯗꯤ ꯀꯩꯅꯣ ꯑꯗꯨꯝ ꯃꯥꯜꯂꯤꯍꯦ ꯀꯥꯏꯅꯒ ꯃꯅꯥ ꯅꯍꯥꯟꯃꯨꯛ ꯊꯥꯒꯠꯄꯗꯣ ꯑ ꯁꯥꯒꯔꯕꯨ ꯃꯥꯜꯂꯦ ꯀꯥꯏ ꯍꯥꯏꯔꯒ ꯉꯔꯥꯡ ꯀꯩꯅꯣ ꯊꯥꯒꯠꯍꯧꯕꯅꯤꯅꯦ
ꯆꯦꯛ ꯁꯥꯕꯝꯗꯣ ꯑꯗꯨꯕꯨꯗꯤ ꯑꯗꯨꯝ ꯍꯧꯖꯤꯛꯀꯤ ꯀꯩꯅꯣꯗꯩ ꯎꯏꯗꯅ
ꯑꯥ ꯎꯏꯌꯦ ꯎꯏ ꯑꯗꯨꯝ ꯍꯥꯏꯗꯤ ꯎꯝ ꯃꯣꯏ ꯑꯗꯨꯝ ꯃꯅꯨꯡ ꯑꯥ ꯄꯔꯦꯡ ꯆꯥꯟꯁ ꯆꯪꯀꯥꯟꯗ ꯆꯤꯡ ꯑꯃꯔꯥꯎ ꯀꯣꯏꯌꯦꯕꯀꯣ
ꯎꯝ
ꯆꯤꯡ ꯗꯣꯔꯥꯎꯝ ꯀꯣꯏꯕꯒꯤꯗꯅꯦꯕ ꯑ ꯑꯗꯨꯒꯤ ꯅꯥꯀꯟꯗ ꯑꯃꯨꯛ
ꯑꯟꯑꯣꯗꯤꯕꯜ
ꯑꯗꯨꯗ ꯃꯣꯏꯒꯤ ꯄꯥꯔ ꯄꯥꯠꯀꯨꯝꯕ ꯑꯃ ꯂꯩꯔꯀꯥꯟꯗ ꯄꯥꯠꯇꯨꯒꯤ ꯃꯄꯥꯟꯗ ꯃꯣꯏ ꯒꯥꯔꯤ ꯂꯥꯛꯑ ꯇꯥꯛꯑꯒ ꯐꯝ ꯐꯝꯝꯕꯗ ꯄꯨꯂꯞ ꯆꯥꯅꯩꯌꯦꯕ
ꯑꯗꯨꯗꯅꯦꯖꯥꯔꯨꯖꯥ ꯍꯥꯏꯁꯦ
ꯑꯗꯨꯗ ꯑꯗꯨꯗꯨꯒ ꯑꯁꯣꯝ ꯃꯊꯛ ꯄꯨꯔꯥꯎ ꯃꯨꯛ ꯆꯤꯡꯗꯔꯥꯎ ꯀꯣꯏꯔꯛꯄꯗ ꯁꯨꯃꯥꯏꯅ ꯃꯊꯛ ꯈꯤꯇꯪ ꯀꯥꯔꯛꯄ ꯑꯃ ꯌꯥꯎꯋꯦꯕ ꯀꯥꯔꯛꯄꯁꯦ ꯌꯥꯝ ꯐꯖꯩꯑꯕ ꯑꯕ ꯑ ꯀꯩꯅꯣ ꯇꯧꯕꯗꯣ ꯑ ꯌꯥꯝ ꯐꯖꯩ ꯍꯥꯏꯕ ꯍꯥꯏꯗꯤ ꯀꯩ ꯍꯥꯏꯅꯤ ꯁꯥꯒꯔꯒ ꯃꯥꯟꯕꯗꯣ
ꯑꯩ ꯍꯣꯏ ꯍꯣꯏ ꯅꯨꯡꯁꯥꯈꯩ ꯌꯥꯛꯑꯀꯥꯟꯗ ꯎꯝ ꯂꯝꯕꯤꯗꯣ ꯄꯨꯔꯥ ꯊꯧꯒꯠꯇ꯭ꯔꯤꯉꯩꯗ ꯀꯣ ꯍꯥꯏꯗꯤ ꯁꯣꯔꯣꯛꯇꯨꯗ ꯂꯩꯔꯛ ꯀꯥꯟꯗ ꯁꯣꯔꯣꯛꯇꯨꯗꯒꯤ ꯑꯇꯤꯌꯥ ꯎꯍꯟꯕꯗꯣ ꯑꯗꯨꯒꯤ ꯁꯤꯅꯔꯤ ꯑꯗꯨꯅꯦꯕ ꯅꯪꯅ ꯍꯥꯏꯁꯤꯅꯦ
ꯎꯝ ꯃꯥꯅꯦ ꯃꯥꯅꯦ ꯆꯅ ꯃꯥꯖꯕꯨ ꯃꯥꯅ
ꯃꯥꯥꯟꯕꯅꯦ ꯑꯗ ꯑꯩꯈꯣꯏꯅ ꯑꯃꯨꯛ ꯑꯩꯈꯣꯏ ꯏꯃꯥꯟꯅꯕꯤ ꯑꯃ ꯂꯨꯍꯣꯡꯕꯗꯣ ꯑꯗ ꯃꯣꯏ ꯑꯗꯨꯗ ꯐꯣꯇꯣ ꯁꯨꯠ ꯆꯠꯂꯦꯕ
ꯑꯣ
ꯑꯗꯨꯒ ꯑꯗꯨꯒꯀ ꯑꯗꯨꯝ ꯑꯅꯤꯔꯛ ꯀꯨꯝꯕꯗꯤ ꯆꯠꯂꯨꯔꯕ ꯃꯥꯜꯂꯦ ꯑꯩꯁꯦ ꯑꯥ ꯑꯍꯨꯝꯂꯛ ꯁꯨꯔꯦ ꯑꯃꯅ ꯀꯩꯅꯣ ꯑꯣꯏꯒ ꯆꯠꯂꯦ ꯅꯍꯥ ꯑꯃꯨ ꯑꯩꯅ ꯅꯦꯂꯤꯠꯇ ꯂꯩꯔꯤ ꯀꯥꯟꯗꯁꯨ ꯆꯠꯂ ꯆꯠꯂꯨꯔꯦꯕ ꯑꯗꯨ ꯆꯥꯛ ꯄꯨꯔꯒ ꯆꯥꯕ ꯆꯠꯂꯨꯔꯦꯕ ꯑꯗꯨꯗꯁꯨ ꯑꯩꯈꯣꯏꯒꯤ
ꯇꯣ
ꯍꯟꯗꯛ ꯑꯃꯨꯛ ꯆꯠꯂꯁꯦ
ꯑꯗ ꯑꯩꯗꯤ ꯃꯌꯥꯔꯣꯛ ꯆꯜꯂꯨꯔ ꯑꯩꯗꯤ ꯂꯩꯔꯨꯔꯕꯅꯤꯅ ꯑꯗꯨꯝ
ꯎꯝ ꯂꯩꯔꯕꯅꯤ ꯅ ꯅꯪꯗꯤ ꯆꯠꯄ ꯇꯥꯕꯅꯦ
ꯌꯅ ꯑꯩꯅ ꯍ ꯂꯩꯔꯤꯅꯣꯅꯦ ꯌꯨꯝꯅ ꯀꯟꯗꯅꯦ
ꯑꯗꯨꯅꯦ ꯑꯩꯁꯦ ꯅꯪ ꯂꯛꯑꯕꯅꯤꯅ ꯑꯩꯒꯤ ꯁꯤꯗ ꯂꯩꯕ ꯏꯃꯥꯟꯅꯕꯤꯗꯣ ꯁꯥꯥꯗ꯭ꯔꯣ
ꯄꯂꯕ꯭ꯔ
ꯇꯥꯗꯣ
ꯍꯜꯂꯣ ꯇꯥꯔꯕꯣ
ꯑꯉꯥꯎꯕꯤ
ꯑꯁ ꯐꯣꯟ ꯂꯥꯛꯄꯩꯅꯦ ꯑꯩꯅ ꯇꯤꯝꯃꯤ ꯐꯣꯟ ꯂꯥꯛꯄꯗꯨꯗ ꯐꯣꯟ ꯂꯥꯛꯑꯗꯤ ꯑꯩꯅ ꯉꯥꯡꯕꯩꯗꯧꯅ ꯇꯥꯗꯦ ꯍꯥꯏ ꯑꯗꯨꯕꯣ
ꯀꯛꯊꯔꯤꯈꯣꯗꯣꯀꯣ
ꯀꯁ ꯈꯔ ꯄꯛꯊꯈ꯭ꯔꯗꯅꯦ ꯄꯥꯏꯔꯛꯏꯁꯦ
ꯊꯠꯈ꯭ꯔꯦ ꯍꯥꯏꯗꯨꯅꯦ
ꯑꯩꯒꯤ ꯏꯃꯥꯟꯅꯕꯤꯗꯨꯒ ꯑꯩꯒ ꯂꯥꯛꯑꯒꯦ
ꯎꯝ
ꯑꯗꯨꯗꯨꯒ ꯇꯧꯔꯒ ꯆꯠꯂꯁ
ꯆꯠꯂꯁꯤ
ꯑꯗꯨꯒ ꯀꯣꯏ ꯔꯁꯤ ꯃꯣꯏꯗꯁꯨ ꯃꯣꯏꯗꯁꯨ ꯕꯣꯠ ꯇꯣꯡꯐꯝ ꯂꯩꯔꯕꯅꯦ
ꯎꯝ ꯂꯩꯌꯦ ꯂꯩꯌꯦ ꯂꯩ ꯑꯩ ꯇꯣꯛꯈꯣꯔꯦ ꯑꯗꯨꯒꯤ ꯄꯣꯠꯇꯨꯁꯨ
ꯑꯦꯗꯤ ꯇꯣꯡꯔꯤ
ꯑ ꯇꯃ ꯅꯅꯦꯦ ꯑ ꯑꯗꯨꯃꯒ
ꯃꯥꯥꯟꯅꯅꯤꯑ ꯑꯗꯨ ꯍꯧꯖꯤꯛꯀꯤꯗꯨ ꯑꯣꯏꯅ ꯑꯃꯨꯛ ꯆꯥꯎꯗꯕ
ꯊꯥꯏꯂꯦꯟꯗ ꯈꯔ ꯆꯥꯎꯗꯦ
ꯎꯝ
ꯑꯗꯨꯒ ꯑꯩꯈꯣꯏ ꯃꯣꯏ ꯁ꯭ꯋꯤꯝꯃꯤꯡ ꯄꯨꯜ ꯆꯠꯄꯗꯨꯁꯨ ꯈꯥꯏꯅꯕꯗꯣ
ꯎꯝ
ꯑꯗꯨꯁꯨ ꯆꯠꯁꯦꯡꯅ ꯍꯥꯏꯅꯔꯕꯅꯤꯅꯦ
ꯆꯠꯁꯦ ꯑꯗꯨꯅ ꯈꯔ ꯂꯩꯔꯒ
ꯑꯗꯨꯏ ꯁꯟꯗꯦꯒꯨꯝꯕꯗꯅꯦ ꯆꯠꯇ꯭ꯔꯗꯤ ꯌꯥꯔꯑꯣꯏꯅꯦ
ꯌꯥꯔꯣꯏ꯫ ꯑꯗꯨꯗꯨꯅ ꯃꯊꯪꯒꯤ ꯃꯊꯪꯒꯤ ꯃꯊꯪ ꯁꯟꯗꯦꯕ
ꯑꯁ ꯅꯪꯈꯤꯗꯗꯤ ꯑꯥꯍꯥꯥ ꯑꯥꯥꯥ ꯑꯦꯅꯖꯤꯒꯤ ꯗꯨꯗ꯫
ꯃꯊꯪꯒꯤ ꯃꯊꯪꯒꯤ ꯃꯊꯪ ꯁꯟꯗꯦꯗ ꯆꯠꯅꯕ ꯇꯧꯔꯁꯦ
ꯎꯝ
ꯑꯗꯨ ꯑꯣꯏꯔꯥ ꯗꯤ ꯌꯥꯔꯦ ꯗꯤꯅꯥ ꯁꯨꯟꯗꯦ ꯈꯨꯗꯤꯡ ꯒꯤ ꯄ꯭ꯂꯥꯟ ꯁꯤꯅꯕꯤ ꯗꯨꯅꯦ ꯇ꯭ꯔꯛꯇꯣꯏꯁ꯫
ꯃꯥꯅꯦ ꯁꯟꯗꯦ ꯁꯟꯗꯦ ꯑꯝꯇ ꯁꯪꯉꯛꯇꯕꯗꯣ ꯍꯪꯕ꯭ꯔꯥ
ꯍꯣꯏ
ꯑꯊꯩ ꯁꯤꯟꯗ ꯂꯩꯔꯛꯇꯣꯏꯅꯦ
ꯂꯤꯁꯤꯡ ꯆꯂꯦ ꯀ
ꯑꯩꯗꯤ ꯏꯁꯥꯁꯦ ꯂꯦꯡꯕꯗꯪꯅꯦ ꯀ꯭ꯔꯣꯛ ꯀ꯭ꯔꯣꯛ ꯂꯥꯛꯔꯦ ꯍꯥꯏꯕ ꯁꯒꯛꯇꯁꯦ
ꯌꯥꯝ ꯀꯜꯂꯅꯤ ꯑꯗꯨꯗꯤ
ꯇꯥꯅꯤꯡꯗꯦ
ꯀꯥꯔꯇꯤꯂꯦꯟꯁ ꯉꯥꯛꯇ ꯉꯥꯏꯔꯦ ꯍꯥꯏꯅꯤꯅꯦ ꯆꯥꯊꯣꯛꯑꯁꯦ
ꯑꯁ ꯍꯪꯒꯣꯏꯇ꯭ꯔꯦ ꯌꯦꯡꯉꯣꯅꯦ ꯁꯤꯕꯨ ꯋꯥꯅꯦꯅ ꯉꯥꯡꯉꯤꯁꯦ ꯅꯣꯡꯃꯪꯕ ꯃꯥꯜꯂꯦꯀꯣ ꯉꯁꯤꯁꯦ ꯅꯨꯡꯁꯥ ꯁꯥꯗꯕ ꯃꯥꯜꯂꯦ
ꯃꯪꯉꯦ꯫
ꯑꯗꯨꯅ ꯍꯤꯞꯄꯗ ꯅꯨꯡꯉꯥꯏꯕ ꯍꯤꯞꯄꯗ ꯅꯨꯡꯉꯥꯏꯕ ꯅꯣꯡ ꯕꯁꯦ
ꯎꯝ ꯆꯥꯛ ꯂꯥꯝꯕꯗꯤ ꯐꯥꯎꯗ꯭ꯔꯣ ꯁꯨꯝ ꯍꯤꯞꯄꯒ ꯂꯩꯕꯗꯤ ꯌꯥꯔꯣꯏ
ꯍꯣꯏ ꯂꯃꯛꯑꯅꯤꯗꯨꯅꯤ ꯉꯥꯏꯍꯥꯛ ꯂꯩꯔꯁꯦ ꯍꯒꯔ ꯑꯅꯤ ꯍꯒꯜ ꯍꯒꯣꯔ ꯊꯧ ꯍꯒꯣꯔꯒ ꯉꯔꯥꯡ ꯏꯔꯣꯝꯕꯗꯤ ꯆꯥ ꯌꯥꯗꯣꯏꯔꯥ ꯍꯪꯗꯦ ꯆꯥ ꯌꯥꯔꯗꯕ ꯑꯩꯅ ꯁꯐꯨ ꯆꯝꯊꯣꯡ ꯊꯣꯡꯕꯅꯤ ꯅꯠꯇ꯭ꯔ ꯁꯐꯨ ꯏꯔꯣꯟꯃꯝ ꯇꯧꯔꯅꯤ
ꯍꯧꯖꯤꯛ ꯆꯥꯊꯣꯛꯑꯕꯗꯤ ꯌꯥꯅꯤꯌꯦ
ꯍꯣꯏꯗ ꯌꯥꯅꯤ
ꯉꯍꯥꯛꯂꯦ ꯍꯥꯏꯗꯤ ꯅꯨꯡꯉꯥꯏꯔꯔ
ꯃꯁꯥꯟ ꯅꯨꯡ ꯂꯩꯔꯒ
ꯉꯥꯏꯍꯥꯛ ꯂꯩꯔꯗꯤ ꯅꯨꯡꯉꯥꯏꯔꯔꯣꯏ ꯑꯗꯨꯅ ꯍꯧꯖꯤꯛ ꯆꯥꯊꯣꯛꯍꯧꯔꯣ ꯆꯥꯛꯁꯤ ꯊꯥꯒꯠꯂꯣ ꯕ꯭ꯔꯁ ꯇꯧꯔꯕ ꯅꯠꯇ꯭ꯔꯣ
ꯇꯧꯗꯔꯤ
ꯏ ꯀꯥꯏꯗꯕꯤ
ꯑꯩꯗꯤ ꯀꯥꯏꯗꯕꯤ ꯀꯥꯏꯅꯁꯤ ꯂꯩꯩꯅ ꯁꯛꯇꯨꯕ ꯑꯣꯗꯤ ꯀꯥꯏꯒꯗ꯭ꯔꯑꯁ
ꯄꯨꯡ ꯃꯥꯄꯜ ꯇꯥꯗꯣꯔꯤꯐꯥꯎꯗ ꯕꯥꯥꯁꯧ ꯇ꯭ꯔꯤ ꯀꯥ ꯍꯥꯏꯅ ꯥꯁꯧꯗꯔꯤ ꯈꯥ ꯍꯥꯏꯅ ꯕꯁ ꯇꯧꯗ꯭ꯔꯗꯤ ꯅꯪ ꯀꯥꯔ ꯇꯧꯔꯕ
ꯍꯣꯏ ꯀꯥꯔꯁꯨ ꯇꯧꯗ꯭ꯔꯤ
ꯑꯗꯨꯗꯗꯤ ꯊꯝꯃꯒꯦ
ꯍꯣꯏ ꯍꯣꯏ ꯊꯝꯃꯣ ꯊꯝꯃꯣ